ꯇꯥꯕ꯭ꯔꯥ ꯇꯥꯕ꯭ꯔꯣ
ꯇꯥꯌꯦ
ꯀꯩꯗꯧꯔꯤꯒꯦ
ꯇꯨꯝꯃꯤꯌꯦ
ꯇꯨꯝꯕ ꯍꯧꯒꯠꯇ꯭ꯔꯤꯕꯣ ꯑꯁ ꯊꯦꯡꯉꯦꯍꯦ ꯀꯔꯤꯒꯤꯅꯣ
ꯑꯁ
ꯁꯨꯛ ꯌꯥꯝ ꯊꯦꯡꯉꯤꯗꯨꯕꯨ ꯀꯔꯤ ꯇꯧꯔꯒꯦ ꯅꯥꯔꯕꯣ
ꯑꯁ ꯀꯔꯤꯁꯨ ꯇꯧꯗꯦ ꯄꯨꯡꯁꯦ ꯑꯥ ꯌꯧꯔꯦꯀꯣ
ꯄꯨꯡ ꯑꯥ ꯌꯧꯔꯦ ꯑꯩꯗꯤ ꯄꯨꯡ ꯇꯥꯔꯨꯛꯇꯥ ꯍꯧꯒꯠꯂꯦ
ꯐꯩꯌꯦ ꯉꯝꯗꯦ ꯍꯧꯒꯠꯄ
ꯑꯁ ꯐꯩꯅꯦ ꯇꯨꯝꯕ ꯐꯪꯕꯗꯣ ꯐꯩꯌꯦ ꯐꯩꯩꯌꯦ
ꯐꯠꯇꯦꯗ
ꯀꯔꯤ ꯍꯤꯟꯖꯥꯡ ꯑꯣꯢꯔꯖꯥꯠꯂꯣ ꯅꯣꯢꯒꯤꯗꯨꯕꯣ
ꯈꯪꯗꯦ ꯀꯔꯤ ꯍ‌ꯦꯟꯖꯥꯡ ꯊꯣꯡꯔꯝꯕꯅ‌ꯣ ꯆꯥꯛ ꯂꯥꯝꯕ ꯍꯧꯔꯦ
ꯍꯨꯝ ꯄꯨꯡ ꯑꯥ ꯌꯧꯔꯦ ꯑꯗꯨꯒꯤꯅꯦ ꯉꯁꯤ ꯀꯥꯏ ꯆꯠꯀꯅꯤ
ꯀꯦꯝꯇꯥ ꯆꯠꯂꯣꯏꯗ ꯂꯩꯒꯅꯤ
ꯀꯦꯝꯇꯥ ꯆꯠꯂꯣꯢ ꯀꯔꯤꯒꯤꯅꯣ ꯆꯠꯂꯣꯏꯗꯕ ꯍꯣꯢꯗꯨꯕꯨ
ꯀꯥꯏꯗ ꯆꯠꯅꯤꯒꯦ
ꯆꯠꯐꯝꯁꯨ ꯂꯩꯇꯦꯀꯣ
ꯕꯖꯥꯔ ꯆꯠꯁꯤꯔ‌ꯣ
ꯀꯔꯤ ꯇꯧꯅꯕ
ꯀꯔꯤꯁꯨ ꯂꯩꯇꯦ
ꯎꯝꯍꯨꯝ ꯃꯔꯝ ꯂꯩꯇꯅ ꯄꯩꯁꯥ ꯊꯨꯟꯗꯣꯛꯎꯁꯤ ꯍꯥꯏꯔꯣ
ꯄꯩꯁꯥꯁꯨ ꯂꯩꯇꯦꯅꯦ ꯀꯗꯥꯏꯗꯩ
ꯑꯗꯨꯅ‌ꯦ ꯄꯩꯁꯥ ꯂꯩꯇꯦ ꯎꯄꯥꯏ ꯂꯩꯇꯦ ꯎꯝ
ꯑꯣꯖꯥꯅꯤ
ꯅ‌ꯣꯏ ꯃꯥꯈꯣꯏꯗꯤ ꯀꯥꯏ ꯆꯠꯈ꯭ꯔꯒꯦ
ꯂꯧ ꯆꯠꯈ꯭ꯔꯦ
ꯎꯝ
ꯅꯨꯃꯤꯠꯁꯦ ꯑꯥ ꯌꯧꯈ꯭ꯔꯦ
ꯃꯤꯒꯤ ꯂꯧꯔꯣ ꯅꯣꯏꯒꯤ ꯂꯧꯔꯣ
ꯃꯤꯒꯤ
ꯃꯤꯒꯤ
ꯎꯝ
ꯅꯣꯏ ꯃꯥꯗꯤ ꯌꯥꯝ ꯀꯜꯂꯦꯅꯦ
ꯐꯤ ꯁꯨꯅꯤꯡꯉꯥꯏ ꯌꯥꯝ ꯂꯩꯌꯦꯅꯦ ꯑꯩꯈꯣꯏꯁꯦ ꯑꯁ
ꯑꯩꯁꯨ ꯁꯨꯒꯅꯤ ꯉꯥꯍꯥꯛ ꯂꯩꯔꯒ
ꯃꯩꯁꯨ ꯂꯥꯛꯇꯦ
ꯃꯩ ꯂꯥꯛꯑꯦꯍꯦ
ꯃꯩ ꯂꯥꯛꯄ꯭ꯔꯅꯦ
ꯂꯥꯛꯑꯦ
ꯑꯣ ꯑꯣ ꯑꯣ ꯃꯩ ꯂꯥꯛꯑꯦ ꯃꯩ ꯂꯥꯛꯑꯦ ꯑꯩꯗꯤ ꯃꯩ ꯂꯥꯛꯇꯦꯅ ꯉꯍꯥꯛ ꯂꯩꯝꯃꯤꯅꯦ
ꯃꯩ ꯂꯥꯛꯈ꯭ꯔꯕꯅꯦ ꯉꯁꯥꯏ ꯅꯨꯡꯗꯥꯡꯗꯗꯤ ꯃꯨꯠꯄꯀꯣ
ꯑ
ꯑꯗꯣ ꯑꯌꯨꯛꯇ ꯑꯃꯨꯛ ꯂꯥꯛꯑꯦ
ꯃꯩ ꯂꯥꯛꯇꯦꯅ ꯑꯁ ꯐꯦꯟ ꯊꯥꯗꯨꯅ ꯂꯩꯕꯅꯦꯕ ꯌꯥꯝ ꯁꯥꯔ ꯀꯥꯟꯁꯤꯗ
ꯑꯁ ꯌꯥꯝ ꯇꯟꯕꯅ ꯂꯣꯏꯔꯦꯗ ꯀꯔꯤ ꯇꯧꯒꯗꯣꯏꯅꯣ ꯐꯤꯁꯨ ꯁꯨꯗꯧ ꯂꯩꯥꯌꯦ
ꯃꯩ ꯂꯥꯛꯑꯗꯤ ꯑꯉꯥꯡꯁꯤꯡꯗꯣ ꯂꯣꯏꯅ ꯁ꯭ꯀꯨꯜ ꯆꯠꯂꯝꯃꯅꯤꯀꯣ
ꯑꯧ ꯆꯠꯈ꯭ꯔꯦ ꯑꯗꯨꯒꯤ ꯏꯆꯤꯛ ꯆꯤꯛꯑꯦ
ꯑꯍꯝ
ꯆꯤꯛ ꯆꯤꯛꯑꯦ ꯑꯉꯥꯡꯁꯤꯡ ꯁ꯭ꯀꯨꯜ ꯂꯣꯏ ꯆꯠꯅꯈ꯭ꯔꯦ ꯑꯗꯨꯒꯤ ꯂꯧꯒꯨꯝꯕ ꯆꯠꯂꯣꯏꯗ꯭ꯔꯣ
ꯂꫭꯏꯗ
ꯀꯩꯗꯧꯉꯩꯅꯣ ꯂꯧ ꯂꯤꯡꯕ ꯆꯠꯀꯦ ꯍꯥꯏꯗꯣ
ꯆꯠꯂꯔꯣꯏꯗ ꯑꯩ ꯆꯠꯂꯔꯣꯏ
ꯅꯣꯏ ꯃꯥꯅ ꯍꯥꯏꯕꯤꯌꯦ ꯍꯥꯏꯗꯨꯗꯤ
ꯍꯥꯏꯕꯨꯗꯤ ꯍꯥꯏ ꯑꯗꯨꯕꯨ ꯆꯠꯂꯔꯣꯏ
ꯑꯩꯖꯨ ꯂꯧ ꯆꯠꯄꯅꯦ ꯈ꯭ꯋꯥꯏ ꯇꯜꯂꯤꯁꯦ
ꯆꯠꯄꯤꯔꯒ ꯅꯍꯥꯟꯒꯨꯝꯅ ꯇꯧꯔꯗꯤ ꯑꯁ ꯇꯜꯂꯦꯕ ꯑꯗꯨꯅ ꯏꯃꯥꯅꯁꯨ ꯆꯠꯀꯅꯣ ꯍꯥꯏꯕ
ꯎꯝ ꯐꯔꯦ ꯑꯗꯨꯗꯣ ꯆꯠꯇꯕꯅ ꯈ꯭ꯋꯥꯏ ꯕꯦꯁꯅꯦ
ꯅꯪꯁꯨ ꯂꯣꯡ ꯈꯣꯟꯕ ꯆꯠꯅꯤꯡꯕ꯭ꯔ
ꯀꯗꯥꯏꯗꯅꯣ
ꯅꯍꯥꯟ ꯆꯠꯄ ꯃꯐꯝꯗ
ꯉꯥꯒꯨꯝꯕ ꯀꯥꯈꯠꯂꯛꯀꯗ꯭ꯔꫭ
ꯈꯪꯗꯦꯅꯦ ꯉꯔꯥꯡꯗꯤ ꯈꯤꯇꯪ
ꯉꯥꯒꯨꯝꯕ ꯂꯩ ꯉꯥꯒꯨꯝꯕ ꯂꯩꯔꯗꯤ ꯌꯥꯏꯌꯦ ꯍꯤꯟꯖꯥꯡ ꯃꯍꯤ ꯆꯥꯅꯤꯡꯉꯦ ꯉꯥꯒꯨꯝꯕ ꯂꯩꯔꯗꯤ ꯑꯁ ꯑꯩꯈꯣꯏꯒꯤ ꯕꯦꯁꯤꯠꯁꯤꯡꯁꯤꯁꯨ ꯃꯣꯠꯃꯟꯗꯅꯅꯦ ꯉꯥꯍꯥꯛ ꯂꯩꯔꯒ ꯑꯩ ꯁꯨ ꯗꫭꯛꯀꯅꯤ
ꯑꯩꯁꯨ ꯕꯦꯁꯤꯠ ꯑꯩꯒꯤ ꯕꯦꯁꯤꯠꯇ ꯁꯨꯗꯣꯛꯀꯅꯤ ꯐꯤ ꯐꯧꯅꯤꯉꯥꯢ ꯃꯐꯝꯁꯨ ꯂꯩꯇꯦꯅꯦ ꯑꯁ
ꯎꯝ ꯑꯈꯣꯢꯁꯨꯅꯦ ꯂꯩꯇꯦ ꯍꯣꯔꯦꯟ ꯅꯨꯡꯊꯤꯟꯗ ꯐꯥꯎꯒꯅꯤ ꯍꯧꯖꯤꯛ ꯁꯨꯔꯝꯃꯒ
ꯇꯨꯃꯤꯠ ꯆꯤꯛꯑ ꯑ ꯁꯤ ꯍꯥꯟꯅ ꯁꯨꯔꯝꯕꯁꯤꯡꯁꯦ ꯀꯪꯉꯗꯤ ꯇꯧꯕ ꯌꯥꯕꯅꯦ ꯅꯨꯡꯁꯥꯁꯤꯗꯤ ꯂꯣꯏꯔꯦꯍꯦ
ꯎꯝ ꯀꯜꯂꯕꯅꯦ
ꯑꯗꯨꯒꯤꯅꯦ ꯅꯨꯡꯁꯥ ꯁꯨꯃꯥꯢ ꯁꯥꯔꯗꯤ ꯑꯁ ꯇꯜꯂꯦ
ꯑ
ꯑꯩꯗꯤ ꯉꯝꯗꯦꯕ ꯅꯨꯡꯁꯥꯗ ꯆꯠꯄꯗꯣ
ꯎꯝ
ꯀꯣꯛ ꯆꯤꯛꯀꯜꯂꯦꯕ
ꯎꯝ
ꯌꯥꯗꯦ ꯑꯈꯣꯢꯁꯤꯕꯣ ꯀꯔꯤ ꯍꯤꯟꯖꯥꯥꯡ ꯂꯀꯣ ꯑꯁ ꯍꯋꯥꯏꯅꯦꯍꯦ ꯍꯧꯋꯥꯏꯅꯦ ꯑꯩꯈꯣꯏ ꯏꯟꯁꯥꯡꯁꯦ
ꯍꯥꯋꯥꯢ ꯊꯥꯎ ꯉꯧꯕ꯭ꯔꯣ
ꯎꯝ ꯊꯥꯡꯖꯤꯡ ꯑꯃꯦꯠꯄ ꯑꯃꯒ
ꯎꯝ
ꯑꯁ ꯆꯥꯛ ꯆꯥꯅꯤꯡꯉꯥꯏ ꯐꯥꯎ ꯇꯜꯂꯦ ꯍꯦ
ꯎꯝ ꯍꯨꯝ
ꯑꯦ ꯑꯗꯨꯒ ꯅꯪ ꯑ ꯑꯩꯒꯤ ꯐꯨꯔꯤꯠ ꯑꯃ ꯂꯧꯒꯦꯅ ꯍꯥꯏꯕꯗꯣ
ꯎꯝ
ꯃꯆꯥ ꯑꯃ
ꯎꯝ ꯎꯝ
ꯑꯗꯨ ꯂꯧꯗ꯭ꯔꯤꯀꯣ
ꯂꯧꯗꯦ
ꯎꯝ
ꯂꯩꯇꯕꯗꯨꯕꯨ ꯀꯃꯥꯏ ꯂꯧꯗꯣꯏꯅꯣ
ꯂꯩꯔꯕꯅꯦ ꯅꯪ ꯐꯨꯔꯤꯠ ꯅꯪꯒꯤ ꯐꯨꯔꯤꯠꯁꯦ ꯑꯩ ꯂꯤꯠꯄ ꯌꯥꯗꯦꯅꯦ
ꯀꯔꯤ ꯐꯨꯔꯤꯠꯅꯣ ꯀꯥꯎꯒꯔꯦꯗ
ꯕ꯭ꯔꯥꯎꯟ ꯀꯂꯔꯔꯣ
ꯑꯣ ꯇꯤꯟ ꯍꯟ ꯆꯤꯟꯃꯟꯕ꯭ꯔꯣ
ꯎꯝ
ꯑꯩ ꯑꯃꯨꯛ ꯂꯧꯔꯒꯦ ꯑꯗꯨꯗꯤ ꯅꯪ ꯂꯤꯠꯅꯤꯡꯗ꯭ꯔꯗꯤ
ꯌꯥꯔꯦꯕꯔꯣ
ꯑꯗꯨꯗꯣ ꯂꯧꯅꯤꯡꯉꯗꯤꯅꯦ ꯀꯩꯅꯣ ꯃꯦꯁꯣꯗ ꯃꯦꯗꯤꯌꯝ ꯁꯥꯏꯖꯇ ꯀꯛꯑꯣ
ꯎꯝ
ꯑꯩꯅ ꯑꯗꯨ ꯁ꯭ꯃꯣꯜꯗ ꯀꯛꯄꯒꯤꯅꯦ
ꯎꯝ ꯌꯥꯝ ꯄꯤꯛꯃꯜꯂꯦꯕ ꯑꯩꯒꯤꯖꯤ ꯌꯥꯗꯦ ꯂꯤꯠꯄꯗꯣ ꯅꯨꯡꯉꯥꯏꯇꯦꯕ
ꯎꯝ ꯑꯩ ꯑꯃꯨꯛ ꯂꯤꯠꯂꯒꯦ
ꯈꯔ ꯑꯆꯧꯕ ꯂꯩꯕ꯭ꯔꯥ ꯅꯉꯣꯟꯗ
ꯑꯆꯧꯕꯗꯤ ꯂꯩꯇ꯭ꯔꯦ ꯁ꯭ꯃꯣꯜ ꯁꯥꯏꯖ ꯉꯥꯛꯇꯅꯦ ꯑꯩꯗꯤ ꯑꯗꯨꯒꯨꯝꯕ ꯂꯧꯕꯗꯣ ꯑꯩ ꯃꯦꯁꯣꯗ ꯌꯥꯝ ꯐꯪꯕꯅꯦꯁ
ꯐꯪꯉꯁꯨ ꯁꯤ ꯑꯩꯈꯣꯏ ꯈꯨꯟꯗ ꯂꯥꯛꯑꯗꯤ ꯐꯒꯗꯕ
ꯎꯝ ꯏꯝꯐꯥꯜ ꯆꯠꯂꯅꯤꯗꯅ ꯉꯥꯍꯥꯛ ꯂꯩꯔꯗꯤ ꯀꯩꯝ ꯈꯜꯂꯅꯨ ꯑꯗꯨꯗ ꯑꯣꯗꯔ ꯇꯧꯅꯤꯡ ꯇꯧꯅꯤꯡꯕ ꯂꯩꯗꯅ
ꯎꯝ
ꯑꯩꯗꯣ ꯉꯔꯥꯡꯗꯣ ꯇꯨꯝꯅꯤꯡ ꯃꯟꯗꯅꯅꯦ ꯑꯁ ꯄꯨꯡ ꯇꯔꯥ ꯇꯥꯔꯦꯕ ꯑꯩꯗꯤ ꯄꯨꯡ ꯕꯥꯔꯣꯗ ꯇꯨꯝꯒꯦ ꯈꯜꯂꯤꯅꯦꯕ ꯃꯤꯗꯣ ꯐꯣꯟ ꯇꯧꯔꯛꯀꯦ ꯇꯧꯔꯛꯀꯦꯅ ꯑꯩꯉꯣꯟꯗ ꯑꯩꯅ ꯇꯨꯝꯅꯤꯡꯕꯖꯤꯗꯤ ꯑꯗꯨꯒ ꯃꯪꯗ ꯃꯪꯗ ꯃꯪꯕꯗꯣ ꯃꯣꯏꯗ ꯉꯥꯡꯉꯤꯅꯤꯅꯦ ꯑꯗꯨꯒ ꯃꯣꯏꯅ ꯀꯔꯤꯅꯣ
ꯑꯩꯅ ꯒ꯭ꯌꯥꯟ ꯇꯥꯔꯛꯄꯗ ꯅꯣꯛꯅꯤꯡꯕꯖꯤꯗꯤ ꯇꯨꯝꯅꯤꯡꯕ ꯍꯥꯏꯁꯦ ꯄꯨꯔꯥ ꯕꯦꯔꯥꯅꯦ ꯃꯪꯗ ꯍꯥꯏꯔꯤꯕ ꯋꯥꯗꯣ ꯑꯁꯦꯡꯕꯗ ꯃꯉꯣꯟꯗ ꯍꯥꯏꯗꯣꯒ꯭ꯔꯕ ꯑꯅꯤꯔꯛꯅꯦ ꯇꯧꯕꯗꯨꯁꯨ ꯑꯅꯤꯔꯛꯅꯦ ꯑꯩꯗꯣ ꯇꯨꯝꯃꯣꯢꯅ ꯍꯧꯒꯂꯒ ꯇꯧꯒꯦꯅ ꯇꯧꯕꯅꯦꯕ ꯑꯗꯨ ꯇꯨꯝꯅꯤꯡꯗꯅ ꯑꯗꯨꯝ ꯇꯨꯝꯊꯈꯤꯕ ꯑꯗꯨꯝ ꯂꯥꯏꯔꯤꯛ ꯄꯥꯔꯀꯥꯟꯗ ꯇꯨꯝꯅꯤꯡꯕꯒꯤ ꯆꯥꯡꯗꯨꯅꯤ ꯉꯔꯥꯡ ꯇꯧꯔꯤꯁꯦ